ꯍꯜꯂꯣ ꯀꯩ ꯇꯧꯔꯤꯗꯣ
ꯀꯁꯦ ꯑꯗꯦ ꯅꯝ ꯀꯔꯤꯗꯒꯦꯔꯥ
ꯑꯩꯁꯨ ꯑꯆꯥꯄꯣꯠ ꯆꯥꯔꯒ ꯂꯩꯌꯦ
ꯈꯔꯤ ꯑꯆꯣꯁꯒꯦꯔꯥ
ꯆꯤꯞꯁ ꯊꯥꯒꯂꯦ
ꯈꯕ꯭ꯔꯥ ꯀꯔꯤ ꯆꯤꯖ ꯆꯒꯦꯅ
ꯄꯁꯒ ꯀ ꯐꯤꯞꯁꯥꯏ
ꯑꯥ ꯑꯩꯁꯨꯔꯤ ꯔꯦꯁ ꯄꯥꯎꯃꯦ
ꯑ ꯍꯥꯎꯕꯅꯦꯅꯤꯁ ꯅꯪꯗꯤ ꯉꯁꯤ ꯀꯔꯤ ꯇꯧꯋꯦ
ꯇꯣꯗ ꯅꯪ ꯀꯔꯤ ꯇꯒꯦꯔ
ꯑꯩꯗꯤ ꯎꯝ ꯈꯪꯗꯦ ꯏꯃꯥꯗꯕꯤꯒ ꯀꯣꯏꯕ ꯆꯜꯂꯦ ꯁꯤꯖꯨ ꯆꯑ ꯀꯆꯥꯄꯣꯠ ꯆꯑ
ꯑꯣ ꯁꯤꯖꯣ ꯀꯔꯤ ꯁꯤꯖꯤꯨ ꯇꯥꯏꯒꯦꯔ ꯀꯣꯕꯤꯤ ꯑ ꯀꯔꯤ
ꯍꯣꯏ ꯀꯣꯕꯤꯒꯤꯁꯤꯟꯖ ꯆꯥꯏ
ꯑ
ꯅꯪꯗꯤ ꯎꯝ ꯐꯨꯠꯕꯣꯜꯒꯨꯝꯕ ꯌꯦꯡꯕ ꯋꯥꯔꯜ ꯀꯞ ꯌꯦꯡꯕ
ꯑꯣꯏꯣꯏꯅꯦ
ꯅꯪ ꯀꯔꯝꯕ ꯀꯟꯇ꯭ꯔꯤ ꯁꯞꯄꯣꯔꯠ ꯇꯧꯕꯅꯣ ꯑꯦ ꯁꯤ ꯁꯤꯅꯤ ꯁꯦ
ꯅꯪ ꯁꯤ ꯄꯥꯝꯕ꯭ꯔꯥ
ꯄꯥꯝꯦ ꯅꯪꯗꯤ
ꯃꯦꯁꯤ ꯄꯝꯃꯦ ꯅꯅꯗꯁꯨ ꯄꯝꯃꯦ
ꯑ ꯑꯩꯗꯤ ꯔꯅꯗ ꯄꯝꯗ
ꯀꯔꯤ ꯄꯥꯝꯗꯦ
ꯑꯗꯨꯗ ꯑꯣꯕꯔ ꯁꯃꯥ ꯑꯣꯏꯦ ꯈꯪꯗꯦ ꯑꯗꯨꯕꯨ ꯑ ꯅꯪ ꯀꯔꯤ ꯇꯧꯔꯤꯅꯣ ꯍꯧꯖꯤꯛ
ꯀꯔꯔꯤꯁꯤ ꯇꯣ ꯆ ꯍꯧꯖꯤꯛ ꯑꯩꯁꯨ ꯁꯤꯁꯤꯡꯖ ꯆꯔꯦ
ꯑꯣ ꯀꯅꯥꯒ ꯆꯥꯏ ꯅꯪꯒꯤ ꯐ꯭ꯔꯦꯟꯁꯀ ꯆꯥꯕ꯭ꯔꯣ
ꯎꯝꯝ ꯍꯥꯏꯦ ꯏꯃ ꯏꯄꯥ
ꯑꯥ ꯍꯥꯎꯕ꯭ꯔ
ꯑ ꯍꯗ
ꯅꯪꯗꯤ ꯁ꯭ꯀꯨꯜ ꯆꯠꯄ꯭ꯔꯥ ꯊꯕꯛ ꯇꯧꯕ꯭ꯔꯣ
ꯁ꯭ꯀꯨꯜꯁꯨ ꯆꯠꯗꯦ ꯊꯕꯥꯁꯨꯁꯨ ꯇꯗꯦ ꯑ ꯀ ꯀ꯭ꯂꯥꯁ ꯋꯥꯟ ꯈꯠꯇꯅꯤ ꯀ ꯑ ꯌꯥꯝꯉꯔꯦ ꯅꯪ ꯁꯀꯨꯜ ꯆꯄ꯭ꯔꯥ
ꯑꯩꯁꯨ ꯑꯩꯗꯤꯦ ꯁꯀꯨꯜ ꯆ ꯑꯦ ꯑꯩꯗꯤ ꯎꯝ ꯀꯕ ꯏꯁꯇꯣꯔꯗ ꯊꯕꯛ ꯇꯧꯋꯦ
ꯑꯣ ꯁꯗꯥꯥ
ꯑꯗꯨ ꯑꯆꯥꯄꯣꯠꯀꯤ ꯏꯁꯇꯣꯜꯒꯨꯝꯕ
ꯎꯝ ꯎ ꯑꯩꯗꯣ ꯀꯔꯦꯟꯁꯨꯨꯝ ꯊꯕ ꯇꯧꯗꯦ
ꯑ ꯅꯪꯁꯨ ꯊꯕꯛ ꯇꯋꯣ
ꯊꯕꯁꯨ ꯂꯥꯏꯛ
ꯑ ꯍꯣꯏ ꯍꯣꯏ ꯍꯧꯖꯤꯛꯀꯥꯟ ꯊꯕꯛ ꯂꯩꯇꯦ ꯊꯕꯛ ꯐꯪꯗꯦ
ꯍꯣꯏ
ꯎ ꯅꯪ ꯐꯦꯃꯤꯂꯤꯒ ꯂꯩꯕ꯭ꯔꯣ
ꯎꯝ ꯐꯦꯃꯤꯂꯤ ꯑꯩꯒꯤ ꯏꯃꯥ ꯏꯄꯥ ꯑꯩꯈꯣꯏ ꯂꯥꯛꯑꯦ
ꯑꯥ
ꯅꯪ ꯉꯔꯥꯡ ꯐꯨꯠꯕꯣꯜ ꯌꯦꯡꯕ꯭ꯔꯣ
ꯑꯍ ꯀꯤꯟꯗꯦ
ꯁꯔꯒꯤꯦ
ꯑ ꯌꯥ ꯇ ꯍ
ꯑ ꯅꯣꯏ ꯂꯧ ꯁꯦꯝꯕ꯭ꯔꯣ
ꯑ ꯍꯣꯏ ꯍꯣꯏ ꯍꯣꯏ ꯑꯣꯏ ꯑꯩꯈꯣꯏ ꯑꯩꯈꯣꯏꯒꯤꯗꯤ ꯑꯣꯏꯣꯏ ꯍꯣꯏꯦ
ꯌꯥꯝ ꯐꯔꯦꯅ
ꯑꯦꯂ ꯐꯤꯠꯇꯦ
ꯑꯁ ꯅꯨꯡꯉꯥꯏꯔꯦ ꯑꯗꯨꯗꯤ
ꯌꯥꯝ ꯅꯠꯇꯦ ꯈꯔ ꯂꯩ
ꯑꯥ ꯑꯣ ꯑꯣ ꯆꯥꯎꯗꯕ꯭ꯔꯣ ꯑ ꯃꯥꯏ ꯐꯦꯃꯤꯂꯤꯒꯅ ꯇꯧꯕ꯭ꯔꯣ ꯅꯠꯇ꯭ꯔꯒ ꯑꯟꯇꯤ ꯑꯪꯀꯜꯁꯨ ꯌꯥꯎꯋꯦ
ꯐꯦꯃꯤꯂꯤ ꯑꯟꯇꯤ ꯑꯪꯀꯜ
ꯑꯥ ꯑꯗꯨꯒꯨꯝꯕꯁꯨ ꯇꯧꯕ ꯅꯨꯡꯉꯥꯏꯕꯅꯤ ꯀ‌ꯣ ꯑꯥꯎ ꯋꯥꯔꯁꯨ ꯑꯗꯨꯝ ꯅꯨꯡꯉꯥꯏꯌꯦꯕ
ꯅꯪ ꯇ‌ꯣꯒꯦꯔꯥ
ꯑꯩꯈꯣꯏꯁꯨ ꯇꯧꯋꯦ ꯑꯩꯈꯣꯏꯒꯤꯗꯤ ꯂꯣꯏꯗ꯭ꯔꯤꯌꯦ
ꯑꯁ
ꯗꯤꯁ ꯋꯤꯛ ꯂꯣꯏꯒꯦ ꯎꯝ
ꯁꯥꯎꯕ꯭ꯔ
ꯑꯥꯎ ꯌꯥꯝ ꯆꯥꯎꯋꯦ ꯑꯩꯈꯣꯏꯒꯤꯗꯤ
ꯅꯈ‌ꯣꯏꯒꯤꯗꯣ ꯈꯔ ꯏꯂ‌ꯎ
ꯍ-ꯍ-ꯍ ꯑꯗꯨꯗꯤ ꯍꯧꯖꯤꯛ ꯀꯔꯤ ꯇꯧꯒꯦꯔꯥ
ꯍꯧꯖꯤꯛ ꯑꯥ ꯀꯔꯤꯁꯨ ꯇ ꯀꯔꯤꯁꯨ ꯇꯧꯗ‌ꯦ ꯐꯃꯨꯡ ꯐꯝꯃꯁꯦ
ꯑ
ꯅꯪꯒꯥꯔꯤ ꯇ ꯋꯥꯒꯦꯔ ꯍꯧꯖꯤꯦ
ꯑ ꯎꯝ ꯆꯥꯛ ꯊꯣꯡꯕ ꯍꯧꯔꯅꯤ
ꯑ ꯀꯔꯤ ꯁꯥꯟ ꯆ ꯀꯦꯔ ꯍꯧꯁꯦ
ꯑꯩꯈꯣꯏꯁꯦ ꯆꯤꯀꯟ ꯊꯣꯡꯒꯦꯅ ꯂꯩꯌꯦ ꯉꯁꯤ
ꯑꯥ ꯐꯔꯦ
ꯎꯝ ꯉꯁꯤ ꯑꯩꯒꯤ ꯎꯝ ꯑꯩꯈꯣꯏ ꯗꯗꯥꯒꯤ ꯕꯥꯔꯗꯦꯅꯦꯕ
ꯑꯣ ꯅꯪꯒꯦꯔ‌ꯣꯗꯥꯗ ꯀꯩ ꯀꯩ ꯐꯨꯔꯦ
ꯃꯥꯗꯣ ꯉꯥꯁꯤ ꯇ꯭ꯋꯦꯟꯇꯤ ꯐꯥꯏꯚ ꯁꯨꯔ‌ꯦ ꯎꯝ ꯑꯗꯨ ꯃꯥꯒꯤ ꯕꯥꯔꯗꯦ ꯇꯧꯒꯦ ꯍꯅ ꯑꯩꯈꯣꯏꯗꯣ ꯕꯥꯔꯗꯦ ꯄꯥꯔꯇꯤ ꯂꯩꯕ ꯍꯣꯔꯦꯟ ꯏꯚꯤꯅꯤꯡꯗ ꯍꯧꯖꯤꯛꯀꯤ ꯍꯧꯖꯤꯛ ꯊꯣꯡꯒꯦꯅꯗ‌ꯦ
ꯑꯩꯁꯨ ꯏꯟꯕꯥꯥꯏꯠ ꯇꯧꯔꯣ
ꯂꯑꯣ ꯂꯥꯛꯑꯣ ꯅꯪꯁꯨ
ꯎꯝ ꯂꯥꯛꯑꯒ‌ꯦ ꯕꯔꯠꯗ‌ꯦ ꯁꯨ ꯀꯦꯠ ꯍꯥꯏ ꯇꯅꯤꯅꯦ
ꯍꯣꯏ ꯀꯦꯛꯁꯨ ꯇꯧꯗꯣꯏꯅꯤ ꯂꯥꯛꯑꯣ ꯆꯥ ꯆꯥꯃꯤꯟꯅꯁꯦ
ꯍꯣꯏ
ꯎꯝ
ꯅꯪꯒꯤ ꯕꯥꯔꯗꯦꯇ ꯂꯣꯏꯔꯕ꯭ꯔꯥ
ꯂ‌ꯣꯏꯔ‌ꯦ
ꯑ‌ꯣ ꯑꯩꯒꯤ ꯕꯔꯗ‌ꯦ ꯁꯨ ꯅꯦꯛꯁ ꯋꯤꯛ ꯂꯥꯑꯦ ꯍꯣꯏ ꯄꯩꯁꯥ ꯁꯨ ꯂꯩꯇ‌ꯦ
ꯂꯥꯟ ꯂꯩꯕ꯭ꯔꯣ
ꯂꯥꯟ ꯌꯥꯝ ꯂꯛꯑꯦ ꯖꯨꯟ ꯨꯖꯨꯟ ꯃꯦ ꯑꯁꯤꯗ ꯖꯨꯂꯥꯏ ꯂ‌ꯣꯏꯔꯁꯨ ꯄ꯭ꯂꯥꯟꯁꯨ ꯄꯩꯁꯥꯁꯨ ꯂꯩꯇ‌ꯦ ꯄ꯭ꯂꯥꯟꯁꯨ
ꯑ ꯑꯆꯥ ꯄ꯭ꯂꯥꯟ ꯂꯩꯔꯁꯨ ꯄꯩꯁꯥ ꯂꯆꯩꯇꯦ ꯁꯤꯕꯤꯡ ꯇꯧꯕ ꯍꯧꯔꯣ
ꯎꯝ
ꯏꯃꯥꯟꯅꯗꯤ ꯑꯩꯈꯣꯏꯒ ꯆꯠꯇꯣꯏꯔꯥ
ꯍꯣꯏ ꯍꯣꯏ
ꯔꯦꯁꯇꯨꯔꯦꯟꯇ ꯆꯠꯇꯣꯏꯔ
ꯑ ꯈꯗꯦ ꯑ ꯀꯦ ꯁꯤ ꯄꯔꯤ ꯇꯦ
ꯎꯝ ꯔꯦꯁꯇꯨꯔꯦꯟ ꯆꯂꯣꯅ
ꯈꯪꯗꯦꯀꯣ
ꯑꯣ ꯎꯝ ꯑꯁꯤꯒꯨꯝꯕꯗꯤ ꯋꯥꯟ ꯇꯥꯏꯝ ꯈꯛꯇꯅꯤ ꯆꯠꯂꯣ
ꯍꯣꯏ ꯗꯤꯁ ꯏꯔ ꯑꯩꯦ ꯔꯗꯦꯂ ꯁꯦꯂꯦꯕ꯭ꯔꯦꯁꯟ ꯇꯧꯋꯔꯦ ꯅ ꯁꯤꯁꯨ ꯇ ꯑꯣꯗꯦ ꯕꯦ ꯁꯦꯂꯕ꯭ꯔꯦꯁꯟ
ꯑꯆꯥ ꯑꯗꯨꯗꯤ ꯐꯖꯅ ꯇꯧꯔꯣ
ꯈꯨꯖ ꯅꯛꯇꯒꯦ
ꯑꯩꯣꯏꯁꯨꯁꯨ ꯎꯝ ꯑꯩꯈꯣꯏ ꯗꯗꯥꯒꯤ ꯕꯥꯔꯗꯦꯗ ꯃꯥꯒꯤ ꯐ꯭ꯔꯦꯟꯁ ꯑꯅꯤ ꯑꯍꯨꯝ ꯂꯥꯛꯀꯅꯤ ꯑꯩꯌꯦꯦ ꯑꯗꯨꯒ ꯑꯩꯈꯣꯏ ꯀꯥꯖꯤꯟꯒꯨꯝꯕ ꯑꯗꯨꯒ ꯇꯧꯗꯣꯏꯅꯦ ꯍꯣꯔꯦꯟ
ꯑꯝ ꯑꯔ ꯅꯪ ꯀꯔꯤꯒꯤ ꯁꯣꯕꯤꯔ ꯅꯪꯒꯤ ꯗꯗꯥꯏ ꯕꯔꯠꯗ‌ꯦꯗ
ꯑꯩ ꯒꯤꯐ ꯏꯗꯦ ꯑꯩ ꯑꯣꯏꯅ ꯀꯩꯅꯣ ꯑꯩꯅ ꯃꯥꯒꯤ ꯆꯥꯛ ꯊꯣꯡꯕꯤꯒꯦ
ꯑꯁ ꯒꯤ ꯈꯔ ꯍꯥꯌꯣ
ꯒꯤꯐꯒꯤ ꯄꯩꯁꯥꯗꯇ
ꯐꯔꯤ ꯂꯥꯏ ꯀꯦꯕ
ꯎꯝ ꯅꯪꯗꯤ ꯅꯪꯒꯤ ꯔꯗꯦꯗ ꯅꯪꯒꯤ ꯐ꯭ꯔꯦꯟꯁ ꯀꯌꯥ ꯀꯌꯥ ꯄꯨꯗꯅꯣ ꯔꯦꯁꯇꯣꯣꯔꯦꯟꯗ
ꯑꯈꯣꯏ ꯃꯥꯔꯤ ꯂꯥꯏꯌꯦ
ꯪꯥꯏꯗꯦ
ꯑꯦ ꯐ꯭ꯔꯁꯔꯤꯞ ꯄꯤꯔꯣ ꯄꯤꯔꯣ ꯐ
ꯑꯣ ꯅꯪꯒꯤꯗꯤꯐ꯭ꯔꯦꯟꯁ ꯅꯠꯇ꯭ꯔꯤ ꯄꯌꯣ ꯍꯥꯏꯔ
ꯍꯣꯏ ꯍꯥꯏꯦ ꯍꯥꯏꯦ ꯑꯅꯤ ꯑꯍꯨꯝ ꯃꯔꯤ ꯃꯔꯤ ꯂꯩꯑꯌꯦ ꯇꯔꯤ ꯄꯌ ꯄꯤꯣ
ꯑ ꯅ ꯐꯖ ꯅꯅꯨꯡꯁꯤ
ꯍꯣꯏ
ꯑ ꯑꯗꯨꯗꯤ ꯅꯪꯒꯤ ꯐ꯭ꯔꯦꯟꯁꯦ ꯑꯦꯛꯁꯄꯦꯛꯇꯦꯁꯟ ꯌꯥꯝ ꯂꯩꯒꯅꯤꯅ
ꯑꯩ ꯌꯥꯝꯝꯂꯌꯦ
ꯔꯦꯁꯇꯨꯔꯦꯟꯗ ꯆꯠꯀꯅꯤ ꯍꯥꯏꯅ ꯅꯪꯒꯤ ꯗ꯭ꯔꯦꯁ ꯁꯤ ꯂꯩꯔꯕꯣ ꯔꯦꯁꯇꯨꯔꯦꯟꯗ ꯆꯠꯇꯣꯏꯕꯒꯤ
ꯈꯟꯦ ꯑꯦ ꯗ꯭ꯔꯦꯁꯁꯨ ꯂꯥꯏꯇꯦ
ꯎꯝ
ꯑꯗꯨ ꯅꯨꯄꯤ ꯍꯨꯏ ꯐ꯭ꯔꯣ ꯏꯁꯀꯥꯔ ꯄꯥꯝꯗꯦ
ꯑ ꯑꯗꯨꯗꯤ ꯀꯔꯤ ꯄꯥꯝꯃꯦ ꯑ ꯑꯗꯨ ꯖꯤꯟꯁ ꯂꯤꯞ ꯁꯤꯜꯄ ꯌꯥꯏꯗꯅ
ꯍꯣꯏ
ꯑꯦ ꯑꯩꯁꯨ ꯖꯟꯁꯀꯨꯝꯕ ꯌꯥꯝ ꯁꯦꯠꯇꯅꯦ
ꯍ
ꯑꯩꯣꯏ ꯃꯃꯥ ꯄꯥꯄꯥꯗꯤ ꯀ ꯀꯗꯥꯏ ꯂꯩꯌꯦ ꯍꯧꯖꯤꯦ
ꯌꯨꯝꯟꯗꯥ ꯂ
ꯎꯝ
ꯕꯠꯔꯨꯝꯗꯂꯥꯏ
ꯅꯪꯗꯤ ꯅꯪꯒꯤ ꯔꯨꯝꯗ ꯂꯩꯕ
ꯍꯣꯏ ꯌꯨꯝꯗ ꯂꯩꯥꯛꯑꯦ ꯑꯩ ꯑꯩꯈꯣꯏꯒꯤ ꯌꯨꯝꯗ ꯂꯥꯛꯌꯦꯦ
ꯑ ꯀꯤꯠꯆꯟꯗ ꯀꯔꯤ ꯇꯧꯔꯤꯕ
ꯆꯔꯦ ꯆꯥꯛꯥꯛ ꯁꯤꯖꯨ ꯆꯥ ꯑꯁꯤ ꯆꯔꯦ
ꯑꯆꯥ
ꯎꯝ
ꯑꯩꯈꯣꯏꯁꯨ ꯅꯦꯛꯁ ꯇꯥꯏꯝ ꯐ꯭ꯔꯤ ꯇꯥꯏꯝ ꯂꯩꯕ ꯀꯥꯟꯗ ꯑꯩꯈꯣꯏ ꯕꯣꯠ ꯆꯠꯁꯦ
ꯍꯣꯏ ꯆꯔꯁꯦ
ꯑ ꯅꯪꯗꯤ ꯇ꯭ꯔꯦꯛꯀꯤꯡꯒꯨꯝꯕ ꯆꯠꯅꯤꯡꯕ꯭ꯔꯣ ꯑꯗꯨꯒꯨꯝꯕ ꯆꯠꯁꯦꯀꯣ
ꯄ꯭ꯂꯥꯟ ꯇꯔꯁꯨꯣꯏ ꯆꯂꯁ
ꯑꯥ
ꯑꯩꯗꯤ ꯀꯩꯅꯣ ꯇ꯭ꯔꯦꯛꯀꯤꯡꯒꯕ ꯌꯥꯝ ꯆꯠꯅꯤꯡꯉꯦ
ꯑꯣꯝ ꯑꯁ ꯆꯅꯤꯅꯦꯒꯦ ꯀꯟꯗꯤꯁꯟ ꯑꯣꯏ
ꯅꯪꯒꯤ ꯍꯧꯗꯤ ꯌꯥꯗꯕ꯭ꯔꯣ
ꯀꯖꯤ ꯐ ꯈꯠꯇꯔꯅꯤ
ꯑ
ꯉ ꯇꯩꯔ ꯍꯥꯏꯥꯏꯔ
ꯁꯤꯛꯁꯇꯤꯅ
ꯀꯔ ꯅꯪ ꯗ ꯊꯀꯤꯦꯔ
ꯖꯤꯝ ꯊ ꯇꯈꯨꯣꯏꯗ ꯍꯣꯁꯇꯦꯜ ꯇ ꯂꯩꯕ ꯅꯏꯌꯦ
ꯑꯆꯥ ꯁꯤꯤꯁꯥꯝꯗꯅ ꯋꯥꯀꯤꯅ ꯊꯣꯛꯔꯣ
ꯁꯤꯖꯤꯝ ꯆꯠꯄ ꯌꯥꯗꯦ ꯃꯦꯦꯝꯅ ꯌꯥꯗꯦ
ꯑꯁ ꯋꯥꯔꯗꯟ ꯌꯥꯝ ꯌꯥꯝ ꯁ꯭ꯔꯤ ꯎꯔꯕ꯭ꯔꯥ ꯑ ꯑꯁꯨ
ꯎꯝ ꯅꯪꯗꯤ ꯅꯪꯁꯨ ꯖꯤꯝ ꯆꯂꯣꯅ
ꯀꯩ ꯑꯩꯖꯤ ꯆꯂꯦ ꯀ ꯄꯩꯁꯥꯁꯨ ꯂꯩꯇꯦ
ꯑꯥꯈꯔꯤ ꯁꯐ ꯆꯁ ꯂꯩꯇꯦ
ꯍꯚ ꯎꯝ
ꯄꯩꯁꯥ ꯄꯥꯏꯗꯕꯒꯤ ꯋꯥꯏꯑꯦ
ꯍꯣꯏ ꯅꯪ ꯄꯀꯦꯠ ꯃꯅꯤ ꯅꯪꯒꯤ ꯏꯃꯥ ꯏꯄꯥ ꯄꯤꯕ꯭ꯔ ꯑꯦꯕ꯭ꯔꯤ ꯃꯥꯟꯊ ꯑꯣ
ꯊꯥꯎꯖꯟ ꯋꯥꯟ ꯊꯥꯎꯖꯟ ꯈꯛꯇ ꯄꯤꯌꯦ
ꯁꯤ ꯇꯅ ꯎꯝ
ꯅꯪꯪꯗꯤ ꯀꯃꯥꯏꯅꯤ